ꯇ
ꯑꯣ ꯅꯨꯡꯉꯥꯏꯔꯤꯕꯣ
ꯍꯣꯏ ꯅꯪꯗꯤꯌꯦ
ꯅꯨꯡꯉꯥꯏꯔꯤꯒꯦ ꯆꯞ ꯆꯥꯔꯕꯣ
ꯑꯌꯨ ꯑꯥꯎ
ꯀꯩ ꯃꯊꯦꯜ ꯇꯧꯔꯒꯦ
ꯉꯁꯤꯗꯤ
ꯇꯥ ꯌꯥꯝ ꯐꯩꯔꯦ ꯍꯥꯎ ꯍꯥꯎꯔꯅꯤꯍꯦ
ꯎꯝ ꯅꯝ ꯍꯋꯥ ꯅꯣꯏꯣꯏꯗꯌꯥ
ꯑꯩꯗꯤ ꯆꯥꯗ꯭ꯔꯔꯤꯗ
ꯊꯕꯛ ꯊꯕꯛ ꯆꯤꯟꯕꯤꯔꯣ ꯅꯠꯇ꯭ꯔꯒ
ꯊꯕꯛ ꯆꯤꯟꯕ ꯅꯠꯇꯦ ꯑꯗꯨꯝ ꯍꯧꯖꯤꯛ ꯍꯧꯒꯠꯄꯗ ꯉꯥꯏꯔꯤ
ꯑꯣ
ꯍꯗꯣ ꯍꯦ ꯅꯍꯥꯎꯕꯅꯦꯍꯦ
ꯍꯣꯏ ꯌꯥꯝ ꯍꯥꯎꯋꯦ
ꯐꯦꯕ꯭ꯔꯥꯏ ꯑꯣꯏꯕ ꯃꯥꯜꯂꯤꯦꯀꯣ
ꯍꯣꯏ ꯑꯩꯗꯤ ꯀꯩ ꯋꯥꯏꯅꯦ
ꯎꯕꯣ ꯌꯥꯝ ꯐꯩꯅꯦ ꯑꯗꯨꯗꯤ ꯀꯅꯥ ꯀꯅꯥ ꯂꯩꯔꯤꯒꯦ
ꯑꯩꯗꯣ ꯑꯝꯇ
ꯎꯝ ꯌꯥꯝ ꯐꯩꯌꯦ ꯃꯇꯇꯣꯝꯇ ꯂꯩꯕ ꯅꯨꯡꯉꯥꯏꯕ꯭ꯔꯣ
ꯑ ꯍꯧꯖꯤꯛꯄꯨꯗꯤ ꯏꯗꯣꯝꯗ ꯂꯩꯌꯦ ꯍꯣꯔꯦꯟꯗꯤ
ꯎꯝ ꯑꯠꯆꯥ ꯑꯠꯆꯥ ꯀꯣꯂꯦꯖ ꯇꯝꯊꯔꯤꯕ꯭ꯔꯣ ꯀꯃꯥꯏꯅ ꯇꯧꯔꯤꯒꯦ
ꯍꯣꯏ ꯍꯣꯏ
ꯑ ꯌꯥꯝ ꯊ ꯑꯗꯣ ꯃꯁꯤꯗꯤ ꯑ ꯅꯨꯡꯁꯥ ꯀꯃꯥꯏꯅ ꯇꯧꯒꯦ ꯏꯪꯕ꯭ꯔꯥ ꯀꯃꯥꯏꯅ ꯅꯨꯡꯁꯥ ꯌꯥꯝ ꯁꯥꯕ꯭ꯔꯥ ꯀꯃꯥꯏꯅ ꯇꯧꯒꯦ ꯁꯣꯝꯗ
ꯈꯣꯏꯗꯤ ꯁꯥꯗꯦ ꯍꯧꯖꯤꯛ ꯅꯣꯡ ꯆꯨꯋꯦ
ꯍꯧꯖꯤꯛ ꯅꯣꯡ ꯆꯨꯔꯤꯕ
ꯑꯥꯎ
ꯌꯥꯏꯅꯤ ꯑꯗꯨꯨꯗꯤ ꯑꯩꯈꯣꯏꯔꯣꯝꯗꯗꯤ ꯅꯨꯡꯁꯥ ꯌꯥꯝ ꯀꯜꯂꯦ ꯃꯄꯥꯟ ꯊꯣꯛꯄ ꯌꯥꯗꯦ
ꯑꯣ ꯈꯣꯏꯗꯤ ꯁꯥꯗꯦ ꯌꯥꯝ ꯅꯣꯡ ꯆꯨ ꯄꯦꯕ ꯁꯣꯔꯤ
ꯎꯝ ꯅꯣꯡ ꯆꯨꯕꯅ ꯍꯦꯟꯅ ꯐꯩꯌꯦꯗ ꯇꯨꯝꯕ ꯅꯨꯡꯉꯥꯏꯑꯕ
ꯍꯣꯏ
ꯆꯥꯕꯁꯨ ꯅꯨꯡꯉꯥꯏꯕꯅꯦ ꯁꯤ ꯅꯣꯡ ꯆꯨꯕ ꯃꯇꯝꯗ
ꯎꯝ ꯅꯨꯡꯗꯤ ꯅꯨꯡꯊꯤꯟꯒꯨꯝꯕ ꯀꯣꯏꯕ ꯆꯠꯇꯦ
ꯑꯩ ꯀꯣꯏꯕ ꯃꯔꯛ ꯃꯔꯛꯇ ꯆꯠꯂꯦ ꯑꯗꯨꯕꯨ ꯑꯩ ꯑꯥ ꯇꯣꯏꯅꯤꯗꯤ ꯆꯠꯇꯦꯗ
ꯑꯣ ꯀꯔꯤ ꯀꯔꯤ ꯇꯧꯔꯒ ꯂꯩꯕ꯭ꯔꯣ
ꯑꯩ ꯊꯕꯛ ꯇꯧꯔꯒ ꯂꯩꯗ
ꯑꯣ ꯅꯣꯏ ꯃꯥ ꯈꯣꯏ ꯅꯣꯕ ꯈꯣꯏꯁꯨ ꯂꯩꯔꯤꯀꯣ
ꯑꯩ ꯍꯧꯖꯤꯛ ꯑꯩ ꯏꯃꯥ ꯈꯣꯏ ꯏꯃꯥ ꯈꯣ ꯏꯃ ꯏꯃꯥꯒ ꯅꯨꯄꯥꯒꯗꯤ ꯂꯩꯃꯤꯟꯅꯗ꯭ꯔꯦ ꯑꯩ ꯃꯄꯥꯟ ꯔꯣꯝꯗ ꯂꯩꯑ ꯑꯩꯗꯤ
ꯑꯣ ꯅꯣꯏ ꯅꯆꯤꯟ ꯅꯥꯎ ꯀꯌꯥꯅꯣ
ꯏꯆꯤꯟ ꯏꯅꯥꯎꯁꯦ ꯑꯩꯅ ꯑꯍꯟꯅꯦꯕꯀꯣ
ꯑꯥ
ꯑꯩꯒꯤ ꯏꯈꯥꯗ ꯑꯍꯨꯝ ꯂꯩꯔꯤꯌꯦ
ꯑꯣ ꯅꯨꯄꯤ ꯀꯌꯥ ꯅꯨꯄꯥ ꯀꯌꯥ
ꯅꯨꯄꯤ ꯑꯅꯤ ꯂꯩꯔꯦ ꯑꯩ ꯃꯈꯥꯗ ꯑꯗꯨꯒ ꯑꯩ ꯃꯈꯥꯗ ꯅꯨꯄꯥ ꯑꯃ ꯑꯩꯒꯤ ꯑꯩꯅ ꯍꯥꯏꯔꯗꯤ ꯅꯣꯄꯤ ꯅꯨꯄꯥ ꯑꯅꯤ ꯅꯨꯄꯤ ꯑꯅꯤ
ꯑꯣ
ꯆꯞ ꯆꯥꯔꯤꯀꯣ
ꯎꯝ ꯆꯥꯏꯌꯦ ꯅꯪ ꯌꯥꯔꯁ ꯀꯥꯌꯥ ꯁꯨꯔꯒꯦ ꯑꯥꯎ
ꯌꯥꯝ ꯁꯨꯒꯗꯧ ꯃꯥꯜꯂꯦ ꯒ꯭ꯌꯥꯁ ꯇꯧꯕꯅꯦ
ꯇ꯭ꯋꯦꯟꯇꯤ ꯊ꯭ꯔꯤ
ꯇ꯭ꯋꯦꯟꯇꯤ ꯀꯌꯥꯕ
ꯊ꯭ꯔꯤ
ꯈꯤꯇꯪ ꯈꯤꯇꯪ ꯈꯤꯇꯪ ꯑꯥ ꯇꯋ꯭ꯦꯟꯇꯤ ꯊ꯭ꯔꯤꯗꯒꯤ ꯈꯤꯇꯪ ꯆꯥꯂꯨ
ꯆꯠꯂꯣ ꯍꯥꯏ ꯍꯥꯏꯕꯗꯤ
ꯇ꯭ꯋꯦꯟꯇꯤ ꯊ꯭ꯔꯤꯗꯩ ꯈꯤꯇꯪ ꯌꯥꯝꯕꯅꯦꯕ
ꯑꯣ ꯇꯋ꯭ꯦꯟꯇꯤ ꯐꯥꯏꯚ
ꯍꯣꯏ ꯇ꯭ꯋꯦꯟꯇꯤ ꯐꯥꯏꯚ
ꯑꯣ
ꯅꯪꯗꯤ ꯀꯌꯥ ꯁꯨꯔꯤꯒꯦ
ꯑꯩꯠ ꯇ꯭ꯋꯦꯟꯇꯤ
ꯑꯣ ꯑꯩꯈꯣꯏ ꯏꯅꯥꯎꯅꯨꯄꯤ ꯂꯦꯡꯒꯥ ꯑꯣꯏꯕ ꯃꯥꯜꯂꯦ ꯅꯪꯁꯦ
ꯑꯣ
ꯏꯆꯟ ꯅꯨꯄꯤ ꯍꯥꯏꯇꯥꯔꯦ ꯏꯅꯥꯎ ꯅꯨꯄꯤ ꯅꯠꯇꯦ
ꯏꯅꯥꯎ ꯅꯨꯨꯄꯤ ꯍꯥꯏꯔꯗꯤ ꯅꯨꯄꯥꯕꯨ ꯍꯥꯏꯗꯣꯏꯅꯦ ꯏꯅꯥꯎ ꯅꯨꯄꯥ
ꯍꯣꯏ ꯍꯣꯏ
ꯍꯧꯖꯤꯛꯇꯤ ꯅꯥꯊꯟꯇ ꯂꯩꯔꯤꯕꯣ
ꯍꯣꯏ ꯂꯩꯔꯤꯅꯦ ꯏꯗꯣꯝꯇ
ꯏꯃꯥ ꯄꯥꯕꯨꯡꯗꯤ
ꯃꯣꯏꯗꯤ ꯌꯨꯝꯗ ꯑꯩ ꯃꯣꯏ
ꯑꯣ ꯑꯆꯥ ꯑꯆꯥꯆꯥ ꯑꯗꯣ ꯅꯪꯗꯤ ꯀꯣꯂꯦꯖ ꯇꯝꯊꯔꯤꯕ
ꯍꯣꯏ
ꯁꯤꯃꯤꯁꯇ꯭ꯔꯥ ꯀꯌꯥ ꯁꯨꯔꯤꯌꯦ
ꯁꯦꯕꯦꯟ ꯁꯦꯃꯤꯁꯇꯔ ꯈꯛ ꯉꯥꯏꯔꯤꯌꯦ
ꯌꯥꯝ ꯐꯩꯌꯦ ꯑꯗꯣ ꯀꯩ ꯑꯣꯅꯔꯁꯅꯣ
ꯍꯥ
ꯀꯩ ꯑꯣꯅꯔꯁꯇ ꯇꯝꯊꯔꯤꯒꯦꯕ ꯀꯩ ꯑꯣꯅꯔꯁꯇ
ꯀꯩ ꯏꯁꯇ꯭ꯔꯤꯝꯗ ꯇꯝꯊꯔꯤꯒꯦꯕ ꯍꯜꯂꯣ ꯇꯥꯕ꯭ꯔꯣ
ꯍꯣꯏ ꯅꯪꯅ ꯍꯥꯏꯕꯗꯨ ꯐꯖꯅ ꯍꯥꯏꯔꯛꯑꯣ ꯇꯥꯗꯦ
ꯑꯣ ꯀꯩ ꯀꯩꯒꯤ ꯀꯔꯤ ꯑꯣꯅꯔꯁꯇ ꯇꯝꯊꯔꯤꯒꯦ ꯍꯥꯏꯕ
ꯑꯣ ꯑꯩꯗꯤ ꯃꯦꯗꯤꯀꯦꯜꯅꯦ
ꯍꯥ
ꯃꯦꯗꯤꯀꯦꯜ
ꯑꯠꯆꯥ ꯌꯥꯝ ꯐꯩꯌꯦꯅꯦ ꯑꯗꯨꯏꯗꯤ ꯑꯗꯨ ꯑꯣꯏꯔꯗꯤ ꯗꯣꯛꯇꯔ ꯑꯣꯏꯔꯅꯤꯀꯣ ꯃꯤ ꯃꯆꯥꯗꯤ ꯍꯩ ꯋꯥꯏ ꯅꯪꯗ ꯗꯣꯛꯇꯔ ꯑꯣꯏꯔꯛꯄ ꯃꯇꯝꯅ ꯑꯩ ꯂꯥꯏꯌꯦꯡꯕ ꯂꯥꯛꯇꯦ
ꯍꯣꯏ ꯂꯛꯑꯣ
ꯐ꯭ꯔꯤꯗ ꯌꯦꯡꯕꯤꯒꯦ
ꯑꯦ ꯂꯥꯏꯌꯦꯡꯕ ꯂꯥꯛꯑꯒ ꯑꯩꯕꯨ ꯍꯥꯠꯇꯧꯄꯤꯔꯗꯤ ꯑꯩꯗꯤ ꯀꯤꯀꯣ
ꯍꯠꯂꯣꯢꯍꯦ
ꯑꯁ ꯐꯒꯤ ꯇꯧꯕꯅꯤꯗ ꯍꯣꯏꯅꯦ ꯃꯥꯅꯤ ꯑꯗꯣ ꯅꯪꯒꯤ ꯃꯤꯡꯗꯤ ꯀꯩ ꯀꯧꯒꯦ
ꯃꯤꯡꯗꯤ ꯍꯥꯏꯕ ꯌꯥꯗꯦꯅ
ꯌꯥ ꯌꯥꯗ꯭ꯔꯁꯨ ꯑꯗꯨꯝ ꯀꯩꯅꯣ ꯋꯥꯆꯦꯞꯇ ꯑꯗꯨꯝ ꯊꯥꯕ ꯌꯥꯔꯦꯗ
ꯑꯗꯨꯗꯤ ꯍꯣꯔꯦꯟ ꯇꯏꯞ ꯇꯧꯕꯤꯒꯦ ꯍꯣꯔꯦꯟ ꯆꯥꯠ ꯇꯧꯕꯤꯒꯦ
ꯎꯝ ꯑꯗꯣ ꯅꯪꯗꯤ ꯅꯆꯤꯟ ꯏꯅꯥꯎ ꯀꯌꯥꯝ ꯂꯩꯔꯤꯕ
ꯑꯥ ꯑꯍꯨꯝ
ꯑꯍꯨꯝ
ꯑꯥꯎ
ꯅꯪ ꯑꯍꯜꯂꯣ
ꯑꯥꯎ
ꯑ ꯑꯩꯈꯣꯏꯅꯤ ꯆꯞ ꯃꯥꯟꯅꯔꯦ ꯑꯩꯁꯨ ꯑꯍꯟ ꯅꯪꯁꯨ ꯑꯍꯟ
ꯍꯣꯏ
꯭ꯅꯤ ꯌꯥꯝ ꯊꯥꯔꯝꯅꯤ ꯀꯣꯗꯣ ꯑꯣꯏꯗꯤ
ꯇꯥꯗꯦꯗꯤ ꯑꯍꯟ ꯑꯣꯏꯔꯁꯨ ꯒ꯭ꯌꯥꯟ ꯇꯥꯗꯦ
ꯀꯩ ꯀ
ꯑꯉꯑꯃ ꯂꯩꯦ
ꯅꯣ ꯁꯈꯦ ꯇ ꯑꯗꯨꯗꯦ ꯀꯅ ꯌꯥꯔꯦꯗ ꯅꯪꯁꯨ ꯅꯪꯅ ꯒ꯭ꯌꯥꯟ ꯇꯥꯕꯤꯗ꯭ꯔꯗꯤ ꯅꯪꯒꯤ ꯃꯈꯥꯁꯤꯡꯗꯣ ꯈꯤꯇꯪ ꯂꯝ ꯍꯦꯟꯒꯅꯤꯅꯦ
ꯃꯣꯏꯗꯤ ꯂꯝꯍꯦꯟꯗꯦ ꯑꯩꯅ ꯂꯝꯍꯦꯟꯕ
ꯑꯗꯣ ꯅꯨꯄꯤ ꯀꯌꯥꯅꯣ ꯅꯨꯄꯥ ꯀꯌꯥꯅꯣꯅꯣ ꯑꯩꯁꯦ
ꯎ ꯅꯨꯄꯤ ꯑꯅꯤ ꯅꯨꯄꯥ ꯑꯃ
ꯑꯆꯥꯥ ꯅꯨꯄꯥꯅ ꯅꯨꯄꯥꯅ ꯅꯪꯒꯤ ꯃꯈꯥꯗ
ꯍꯣꯏ
ꯌꯥꯝꯝ ꯐꯩꯌꯦ ꯌꯥꯝꯝ ꯐꯩꯌꯦ ꯑꯁ ꯂꯣꯏꯔꯦ ꯑꯩꯁ ꯍꯧꯖꯤꯛ ꯈꯛꯇ ꯍꯧꯒꯠꯄꯗꯒꯤ ꯋꯥꯏ
ꯀꯔꯤ ꯀꯔꯤ ꯊꯕꯛ ꯇꯧꯕꯩꯔꯣ
ꯑꯁ ꯉꯔꯥꯡ ꯑꯩꯗꯤ ꯅꯥꯏ ꯁꯤꯐ ꯆꯠꯄꯅꯤꯅ ꯍꯜꯂꯛꯄ ꯊꯦꯡꯅ ꯍꯜꯂꯛꯄ ꯑꯗꯣ ꯍꯣꯔꯦꯟ ꯅꯥꯏꯁꯤꯕꯨ ꯑꯃꯨꯛ ꯆꯠꯀꯅꯤ
ꯎ ꯄꯗ
ꯄꯨꯡꯨꯡ ꯄꯨꯡ ꯑꯂꯕꯅ ꯆꯀꯩꯅ ꯃꯨꯀ
ꯑꯣ ꯅꯣꯏꯃꯈꯣꯏꯗꯤ ꯀꯔꯤ ꯁꯨꯔꯒ ꯂꯩꯕ꯭ꯔꯣ
ꯑꯩ ꯃꯄꯥꯟ ꯂꯣꯝꯗ ꯂꯩꯌꯦꯦ
ꯑꯣ
ꯏꯆꯦ ꯅꯣꯏ ꯇꯥꯔꯝꯃꯅꯤ ꯁꯤ ꯍꯣꯁꯄꯤꯇꯥꯂꯤꯇꯤ ꯏꯟꯗꯁꯇ꯭ꯔꯤ ꯍꯥꯏꯅꯀꯣ
ꯑꯥ
ꯀꯩꯅꯣ ꯑ ꯁꯣꯝꯗ ꯍꯣꯇꯦꯜ ꯃꯦꯅꯦꯖꯃꯦꯟ ꯇꯧꯕ ꯍꯣꯇꯦꯜ ꯃꯦꯅꯦꯁꯃꯦꯟꯠ ꯇꯧꯔꯒ ꯃꯄꯥꯟꯗ ꯊꯝ ꯑ ꯇꯦꯁꯣꯔꯣꯝꯗ ꯊꯕꯛ ꯁꯨꯕ ꯍꯥꯥꯏꯕꯗꯣ
ꯍꯣꯏ
ꯑꯁꯣꯏꯔꯣꯝꯗ ꯍꯣꯇꯦꯜꯗ ꯊꯕꯛ ꯁꯨꯔ ꯂꯩꯕꯅꯤ
ꯑꯣ
ꯅꯣꯏ ꯅꯃꯥꯟꯅꯕꯤ ꯅꯃꯥꯟꯅꯕꯁꯤꯡꯁꯨ ꯆꯠꯂꯝꯃꯅꯦ ꯑꯁꯦ ꯑ ꯏꯝꯄꯣꯔꯤꯌꯝ ꯈꯪꯕ꯭ꯔꯣ ꯏꯝꯄꯣꯔꯤꯌꯝ
ꯃꯟꯇ꯭ꯔꯤ ꯄꯨꯈ꯭ꯔꯤꯗ ꯍꯣꯇꯦꯜ ꯏꯟꯗꯁꯇ꯭ꯔꯤꯒꯤ ꯀꯩꯅꯣ ꯇ꯭ꯔꯦꯅꯤꯡ ꯆꯠꯄ ꯃꯐꯝꯗꯣ
ꯑꯥ
ꯑ ꯑꯁ꯭ꯋꯥꯏꯗꯒꯤ ꯑꯩ ꯇ꯭ꯔꯦꯅꯤꯡ ꯇꯧꯔ ꯑꯩ ꯃꯄꯥꯟꯗ ꯆꯠꯄꯅꯤ
ꯑꯣ
ꯅꯪꯁꯨ ꯋꯥꯁꯨ ꯉꯥꯡꯗꯦ ꯑꯣ ꯑꯣ ꯍꯥꯏꯔꯒ ꯂꯩꯌꯦ ꯅꯪꯁꯨꯉꯥꯡꯂꯗꯤ ꯈꯤꯇꯪ ꯅꯨꯡꯉꯥꯏꯒꯅꯤꯗꯅ
ꯍꯣꯏ ꯉꯥꯡꯒꯦ ꯑꯩꯁꯨ
ꯑꯩꯉꯣꯟꯗꯁꯨ ꯈ ꯀꯣꯏꯁꯟ ꯈꯤꯇꯪꯗꯤ ꯍꯪꯕ ꯌꯥꯗ꯭ꯔꯕꯣ ꯅꯪꯕꯣ
ꯍꯪꯉꯤꯗꯨꯗꯤ ꯑꯩꯁꯨ
ꯑꯁ ꯑꯃꯥ ꯑꯅꯤ ꯈꯛꯇ ꯑꯩꯗꯤ ꯌꯥꯝꯅ ꯍꯪꯕꯗꯨꯗꯤ
ꯍꯥꯏꯗꯤꯅ ꯅꯪꯅ ꯌꯥꯝꯅ ꯍꯪꯉꯁꯨ
ꯅꯨꯄꯤꯗ ꯀꯣꯜ ꯇꯧꯕꯁꯦ ꯑꯁꯤꯅꯦꯕ ꯑꯩꯅ ꯌꯥꯝꯅ ꯏꯀꯥꯏꯔꯤꯁꯤ ꯋꯥ ꯉꯥꯡꯃꯟꯕꯗꯒꯤ ꯅꯨꯄꯤꯁꯤꯡꯁꯦ ꯑꯩꯉꯣꯟꯗ ꯈꯟ ꯈꯜꯂꯦꯕ ꯑꯁ ꯑꯗꯨ ꯅꯨꯄꯥꯗꯣ ꯀꯩꯅꯣ ꯋꯥꯥ ꯌꯥꯝ ꯉꯥꯡꯕ ꯃꯥꯜꯂꯦ ꯇꯜꯂꯦ ꯍꯥꯏꯅ ꯆꯠ ꯆꯈꯤꯅꯤꯕ ꯑꯩ ꯏꯀꯥꯏꯅꯤꯕ
ꯋꯥ ꯌꯥꯝ ꯉꯥꯡꯕꯅ ꯅꯨꯡꯉꯥꯏꯌꯦ ꯋꯥ ꯌꯥꯝ ꯉꯥꯡꯗ꯭ꯔꯗꯤ ꯇꯜꯂꯦ ꯑꯩꯗꯤ ꯋꯥ ꯌꯥꯝ ꯃꯥꯡꯗꯗꯤ ꯉꯥꯡꯅꯅꯤꯡꯗꯦ
ꯑꯗꯣ ꯑꯩꯗꯤ ꯅꯣꯔꯃꯦꯜꯅꯤꯗ ꯌꯥꯝꯁꯨ ꯉꯥꯡꯗꯕ ꯑꯗꯣ ꯌꯥꯝ ꯌꯥꯝꯅꯁꯨ ꯇꯨꯃꯤꯟꯅ ꯂꯩꯗꯕꯀꯣ
ꯑꯥ ꯑꯗꯨ ꯌꯥꯝ ꯐꯩꯅ
ꯊꯩꯕ꯭ꯔꯣꯅꯦ
ꯍꯣꯏ
ꯈꯪꯗ꯭ꯔꯦ ꯐꯕ꯭ꯔꯥ ꯐꯠꯇꯕ꯭ꯔꯥ ꯅꯪꯅ ꯐꯩ ꯍꯥꯏꯔꯗꯤ ꯌꯥꯝ ꯐꯥꯒꯗꯕ ꯃꯥꯜꯂꯦ ꯑꯩꯁꯦ
ꯍꯣꯏ ꯌꯥꯝ ꯐꯝꯃꯦ
ꯅꯪꯅ ꯍꯥꯏꯔꯗꯤ ꯌꯥꯝꯅ ꯐꯕ ꯃꯥꯜꯂꯦ
ꯎꯝ
ꯑꯗꯣ ꯉꯁꯤꯗꯤ ꯀꯣꯂꯦꯖ ꯆꯠꯂꯔꯣꯏ
ꯆꯠꯂꯦ
ꯑꯦ ꯍꯟꯅꯔꯕꯣ
ꯑꯣꯏ
ꯌꯥꯝ ꯊꯨꯔꯦ ꯀꯩꯅꯣ ꯀꯃꯥꯏꯅ ꯆꯠꯄꯅꯦ ꯅꯣꯏꯕꯣ
ꯄꯨꯡ ꯑꯩꯠ ꯊꯥꯔꯇꯤꯗ ꯆꯠꯀꯅꯤ ꯅꯥꯏꯟꯗ ꯀ꯭ꯂꯥꯁ ꯂꯩꯌꯦ ꯑꯗꯨꯒ ꯇꯨꯋꯦꯜꯐꯇ ꯀ꯭ꯂꯥꯁ ꯂꯌꯦ ꯑꯗꯨꯒ ꯍꯜꯂꯛꯑꯗꯤ ꯄꯨꯡ ꯋꯥꯟ ꯇꯥꯔꯦ ꯑꯗꯨꯒꯗꯤ ꯈꯔ ꯀꯊꯔ
ꯑꯆꯥꯥ ꯌꯥꯝ ꯐꯩ ꯀꯩꯅꯣ ꯑ ꯀꯣꯂꯦꯖ ꯆꯠꯄꯁꯦ ꯕꯤꯠ ꯑꯃꯅꯤ ꯑꯩꯁꯨ ꯀꯣꯂꯦꯖ ꯆꯠꯄ ꯃꯇꯝꯗ ꯑꯩꯁꯨ ꯈꯪꯉꯦꯕ
ꯑꯩꯈꯣꯏ ꯃꯅꯕꯁꯤꯡꯁꯨ ꯌꯥꯝ ꯄꯨꯨꯜꯂꯦ ꯅꯨꯄꯤ ꯐꯖ ꯐꯖꯕꯁꯨ ꯌꯥꯝ ꯔꯨꯕ ꯅꯠꯇ꯭ꯔꯥ ꯂꯩꯆꯠ ꯑꯁꯦ ꯅꯨꯄꯥꯁꯨ ꯃꯁꯛ ꯐꯖ ꯐꯖꯕ ꯌꯥꯝ ꯎꯔꯝꯕꯅꯤ ꯅꯣꯏꯁꯨ
ꯑꯁ ꯐꯖꯕ ꯎꯗꯦ ꯑꯩꯗꯤ ꯐꯖꯕ ꯀꯔꯤꯅꯣ ꯈꯪꯕꯩꯇꯦ
ꯅ ꯆꯦꯟ ꯊꯤ ꯀꯩꯅꯅꯣꯍꯦ
ꯊꯤꯕ ꯅꯠꯇꯦ
ꯀꯗꯤ ꯍ ꯆꯠꯊꯣꯛꯗ ꯑꯗꯨꯝ ꯅꯨꯄꯤꯁꯦ ꯃꯁꯛ ꯐꯖꯩ ꯃꯁꯛ ꯊꯤꯑ ꯂꯣꯏꯅ ꯈꯪꯉꯤ ꯀꯩꯅꯣ
ꯑꯩꯗꯤ ꯈꯟꯕ ꯍꯩꯇ ꯅꯨꯄꯥ ꯃꯁꯛ
ꯍ ꯌꯥꯔꯦꯗ ꯂꯣꯏꯅ
ꯆꯥꯛꯄꯗꯣ ꯑꯩ ꯈꯪꯉꯦꯗ ꯀꯣꯔꯤꯌꯟ ꯀꯣꯔꯤꯌꯟꯒꯤ ꯀꯩꯅꯣ ꯕꯤꯇꯤꯁ ꯍꯥꯏꯕ꯭ꯔꯥ ꯅꯣꯏꯅ ꯆꯥꯛꯄꯗꯣ
ꯑ ꯑꯩ ꯕꯤꯇꯁ ꯍꯥꯏꯇꯦ